ꯍꯧ
ꯇꯔꯛ
ꯍꯣ
ꯑꯕꯣ ꯑꯣꯃ ꯊ ꯅꯉꯥꯛ ꯅꯠꯇꯗꯤꯅꯤꯕꯣ ꯁꯋꯥ ꯌꯥꯗꯤ
ꯉꯥꯏꯇꯅꯦ ꯑꯄꯠ ꯄꯠ ꯇꯠꯂꯤꯅꯦ ꯑꯋꯥ ꯃꯇꯣꯟꯗ ꯀꯥ ꯇꯧꯗꯗꯤ ꯌꯥꯔꯣꯏꯗꯣꯏꯔꯥ
ꯔꯤ
ꯃꯥꯔꯦ
ꯅꯅꯨꯡꯉꯥꯏꯕꯅꯥ ꯇ꯭ꯔꯕꯥꯦ
ꯄ
ꯚꯥꯏ ꯅꯪ ꯇꯨꯃꯤꯟ ꯂꯩꯔꯗꯤ ꯑꯩ ꯒ꯭ꯌꯥꯟ ꯇꯥꯗ꯭ꯔꯦ ꯚꯥꯏ ꯅꯪ ꯇꯨꯃꯤꯟ ꯂꯩꯕ꯭ꯔꯣ
ꯂꯩꯇꯦ ꯀꯩꯅꯣ ꯄꯨꯟꯁꯤꯁꯨ ꯀꯔꯝ ꯀꯔꯝ ꯍꯤꯡꯅꯤꯡꯒꯦ ꯍꯪꯈꯤꯗꯨꯗꯤ
ꯑꯣ ꯌꯥꯝ ꯅꯨꯡꯉꯥꯏꯕ ꯅꯠꯇ꯭ꯔꯣ ꯚꯥꯏ
ꯃꯈꯨꯞꯇ ꯍꯧꯖ ꯍꯥꯏꯔꯣ ꯅꯨꯡꯉꯥꯏꯔꯦ ꯍꯥꯏꯔꯁꯤ ꯀꯌꯥꯅꯉꯥꯏ ꯍꯥꯏꯔꯕꯅꯣ
ꯇꯥꯗꯦ ꯍꯥꯏꯕ ꯅꯪ ꯉꯥꯡ ꯇꯥꯏ ꯇꯁꯦꯡꯅ
ꯑꯩ ꯅꯨꯡꯉꯥꯏꯔꯦ ꯍꯥꯏꯕꯁꯦ ꯀꯌꯥꯔꯣ ꯍꯥꯏꯌꯣ ꯍꯥꯏꯕꯅꯣ ꯍꯥꯏꯕꯅꯤ ꯚꯥꯏ
ꯑꯣ
ꯍꯥꯕ꯭ꯔꯣ
ꯑꯦ ꯅꯣꯏ ꯍꯟꯗꯛ ꯑꯦꯛꯖꯥꯝ ꯅ ꯄꯦꯄꯔ ꯀꯌꯥꯅꯣ ꯅꯣꯏꯗ
ꯀ ꯃꯉꯥꯅꯤꯗꯤꯗꯁꯤꯡꯖꯥꯒ
ꯎꯝ ꯄꯦꯄꯔ ꯃꯉꯥ ꯑ ꯀꯩꯅꯣ ꯑꯩꯈꯣꯏ ꯄꯦꯄꯔ ꯑꯔꯣꯏꯕ ꯌꯥꯝꯕꯅꯤꯅ
ꯑꯩꯈꯣꯏꯒꯤꯗꯤ ꯀꯩꯅꯣꯅꯤ ꯀꯩꯅꯣ ꯃꯃꯥꯡꯗ ꯌꯥꯎꯈ꯭ꯔꯕ ꯑꯅꯝꯕ ꯑꯣꯏꯕꯩꯅꯤ꯫ ꯍꯥꯏꯑꯦꯍꯩ ꯌꯥꯎꯕ ꯍꯥꯏꯗꯤ ꯑꯩꯈꯣꯏ ꯄꯦꯄꯔ ꯂꯦꯝꯍꯧꯕ ꯈꯔ ꯈꯛꯇꯅꯦꯕ꯫ ꯍꯥꯏꯗꯤ ꯍꯟꯗꯛꯀꯤꯗꯨ ꯌꯥꯝꯗ꯭ꯔꯦ ꯗꯤꯖꯖ꯭ꯔꯇꯦꯁꯟꯅꯦ꯫ ꯏꯟꯇꯔꯟꯁꯤꯞꯁꯨ ꯑꯃꯨꯛ ꯌꯥꯎꯔꯦ꯫ ꯑꯁꯦꯡꯕꯗꯤ ꯄꯦꯄꯔ ꯇꯔꯨꯛꯅꯦꯕ ꯏꯟꯇꯔꯟꯁꯤꯞ ꯌꯥꯎꯌꯥꯎꯔꯒ ꯗꯦꯖ꯭ꯔꯇꯦꯁꯟ ꯌꯥꯎꯔꯒ꯫ ꯑꯥ ꯇꯔꯨꯛꯑꯃꯥꯏ ꯑꯣꯏꯗꯕ꯫
ꯑꯣ ꯑꯗꯨꯒꯤ ꯑꯣꯏꯔꯝꯃꯅꯤ꯫
ꯒ꯭ꯌꯥꯟ ꯇꯥꯗꯦ ꯑꯗꯣ ꯑꯩꯈꯣꯏꯗꯤ ꯄꯦꯄꯔꯗꯣ ꯀꯩꯁꯨ ꯌꯥꯝꯗꯦ ꯍꯥꯏꯇꯥꯔꯦ ꯁꯦꯂꯦꯕꯁꯇꯣ꯫ ꯍꯟꯗꯛ ꯀꯩꯅꯣꯒꯤ ꯐꯣꯛ ꯃꯦꯗꯤꯌꯥꯅꯁꯨ ꯊꯝꯃꯤ ꯑꯗꯨꯁꯨ ꯆꯥꯎꯗꯦꯕ ꯑꯩꯈꯣꯏꯗꯤ ꯁꯦꯂꯦꯕꯁ꯫
ꯀꯩꯕ ꯃꯩ ꯇꯥꯔꯦꯉꯣ꯫ ꯍꯥꯏꯗꯤ ꯆꯥꯔꯁ ꯁꯦꯂꯦꯕꯁ ꯆꯥꯎꯋꯦ ꯃꯊꯛꯁꯤꯗ ꯑꯃꯨꯛ꯫ ꯄꯥꯏꯊꯥꯟꯅꯅ ꯑꯃꯨꯛ ꯌꯥꯎꯁꯤꯂꯛꯏꯅꯦ ꯇꯧ꯫ ꯄꯥꯏꯊꯟꯅ ꯂꯥꯛꯑꯕꯅꯤ ꯑꯩꯒꯤ꯫
ꯄꯥꯏꯊꯟꯅ ꯂꯥꯛꯑꯕꯅꯦꯕ ꯍꯧꯖꯤꯛ ꯅꯣꯏ ꯄꯥꯏꯊꯟꯗꯦꯠ ꯀꯌꯥꯅꯦꯕ꯫
ꯁꯚꯦꯟꯒ ꯑꯥꯏꯠꯀ ꯂꯩꯕꯅꯤ꯫ ꯑꯩꯕꯨꯗꯤ ꯗꯦꯠ ꯑꯥꯏꯠꯇ ꯇꯥꯢ ꯗꯥꯎ ꯌꯥꯏ ꯍꯥꯏꯗꯣꯏꯔ ꯌꯥꯗꯦ ꯍꯥꯏꯗꯣꯏꯔ꯫
ꯑꯝꯕꯤ꯫ ꯌꯥꯝꯗꯤ ꯅꯩꯔꯒꯦ꯫
ꯍꯥ꯫
ꯀꯥꯌꯝ ꯄꯥꯒꯦ ꯍꯥꯏ ꯅꯠꯇ꯭ꯔꯣ꯫
ꯍꯣꯏ꯫
ꯑꯥ꯫
ꯍꯣꯏ ꯀꯌꯥꯝ ꯄꯥꯔꯒꯦ꯫
ꯄꯥꯗ꯭ꯔꯤ ꯍꯥꯏꯕ ꯍꯌꯦꯡꯗꯤ ꯄꯥꯍꯧꯗꯣꯏꯅꯤꯕ꯫
ꯑꯗꯣ ꯍꯌꯦꯡꯗꯩꯗꯤ ꯚꯥꯏ ꯁꯥꯟꯅꯕ ꯐꯪꯉꯔꯣꯏꯅꯦꯀꯣ꯫
ꯑ ꯁꯅꯗꯣꯏꯅꯤꯍꯦ ꯅꯪꯁꯨ꯫ ꯁꯥꯟꯅꯗ ꯂꯥꯛꯇ ꯌꯥꯄꯣꯠꯇꯦ ꯚꯥꯏ ꯀꯟꯅ ꯍꯣꯠꯅꯒꯗꯕꯅꯤ꯫ ꯕꯤꯗꯤꯌꯥ ꯂꯝꯁꯤ ꯍꯥꯏꯁꯦ ꯃꯣꯏꯁꯦ꯫
ꯌꯥ ꯂꯝꯁꯤ ꯀꯥꯏ ꯀꯅꯥꯏꯗꯕꯨ ꯇꯝꯃꯨꯕ ꯗꯥꯏꯂꯣꯛꯅꯣꯅꯦ꯫ ꯂꯤꯂꯝꯒꯤ ꯗꯥꯏꯂꯣꯛꯅꯣꯕ ꯅꯪꯅꯤ ꯍꯧꯖꯤꯛꯀꯤꯗꯣ꯫
ꯕꯤꯗꯤꯌꯥꯂꯧꯁꯤ ꯍꯥꯏꯗꯤ ꯁꯨꯝ꯫ ꯌꯥꯂꯝꯁꯤꯁꯦ ꯅꯪ ꯈꯪꯗꯣꯔ ꯀꯩ ꯍꯥꯏꯅꯣ ꯖꯦ꯫
ꯗꯦ꯫
ꯍꯥꯏꯗꯤ ꯆꯥꯟꯅꯔꯣꯏꯗꯕ꯫ ꯆꯥꯟꯅꯕ ꯌꯥꯔꯣꯏꯗꯕ ꯃꯍꯩꯗꯨꯅꯦ ꯇꯝꯁꯤꯜꯂꯨꯕꯗ꯫
ꯑꯗꯨꯒꯅꯤ ꯕꯤꯗ꯭ꯌꯥꯂꯝꯁꯤ ꯍꯥꯏꯁꯦ꯫
ꯅꯪ ꯀꯩꯅꯣꯗꯤ ꯑꯗꯨꯗꯤ ꯅꯪ ꯍꯧꯖꯤꯛ ꯄ꯭ꯂꯥꯟꯁꯦ ꯀꯩꯅꯣ꯫
ꯑꯩꯁꯦ ꯄ꯭ꯂꯥꯟꯁꯤ ꯚꯥꯏ꯫ ꯄꯩꯈꯥ ꯂꯣꯏꯔꯒ ꯀꯣꯆꯤꯡ ꯑꯃ ꯌꯥꯎꯕ꯫
ꯎꯝ꯫
ꯑꯩꯅ ꯑꯃꯨꯛ ꯈꯜꯂꯤꯁꯦ ꯚꯥꯏ ꯕꯦꯠꯁꯨ ꯊꯥꯖꯤꯜꯂꯨꯔꯕꯅꯤꯅ꯫ ꯑꯩꯁꯦ ꯊꯥꯖꯤꯜꯂꯒꯗꯤ ꯌꯦꯡꯉꯁꯤꯔ ꯁꯤꯅꯦ ꯑꯩꯅ ꯈꯜꯂꯤꯁꯤꯅ ꯑꯃꯨꯛ꯫
ꯊꯥꯖꯤꯜꯂꯒꯗꯤ ꯌꯦꯡꯉꯨꯀꯩꯅꯣ ꯊꯥꯖꯟꯗꯗꯤ ꯀꯃꯥꯏꯅ ꯈꯪꯅꯤ꯫ ꯊꯥꯖꯤꯟꯗꯗꯤ ꯀꯃꯥꯏꯅ ꯈꯪꯅꯤ꯫
ꯑꯗꯨꯅ ꯊꯥꯍꯟꯗꯗꯦ ꯑꯩ ꯀꯃꯥꯏꯅ ꯈꯪ꯫ ꯊꯥꯖꯤꯜꯂ ꯑꯃꯨꯛ ꯌꯦꯡꯉꯁꯤꯔꯀꯥꯟꯗ ꯑꯃꯨꯛ ꯈꯟ ꯖ ꯃ ꯊꯥꯡꯅꯦ ꯑꯣ ꯄꯩꯁꯥ ꯇꯥꯅꯤꯡꯕ ꯍꯥꯏꯇꯥꯔꯦ ꯌꯥꯝꯅ ꯑꯉꯥꯡ ꯑꯣꯏꯅ ꯄꯩꯁꯥꯗ ꯉꯥꯎꯔꯕ ꯍꯥꯏꯇꯥꯔꯦ
ꯁꯥꯗꯦ ꯄꯁꯨꯅ ꯍꯧꯗꯗ
ꯄꯁꯥ ꯇꯗꯋꯥ ꯇꯗꯅ
ꯎꯝ ꯑꯗꯨꯀꯥꯟꯗꯗꯤ ꯀꯩꯅꯣ ꯇꯧꯗꯣꯏꯁꯤꯕꯣ
ꯅꯪꯁꯨ ꯄꯩꯁꯥ ꯇꯥꯍꯅꯕꯅꯦꯅ ꯅ ꯅꯨꯡꯇꯤꯒꯤ ꯑꯗꯨꯝ ꯆꯠꯂꯤꯗꯅ ꯚꯥꯏ
ꯑꯣꯏ
ꯑꯗꯨꯅꯤꯗꯕ ꯉꯁꯨ ꯇꯝ ꯎ ꯍꯧꯖꯤꯛꯁꯤꯗ ꯄꯩꯁꯥ ꯇꯥꯟꯈꯤꯁꯦ ꯚꯥꯏ ꯊꯕꯛꯁꯦ ꯈꯪꯕ ꯑꯩꯈꯣꯏꯒ ꯑꯩꯈꯣꯏꯅꯁꯨ ꯇꯝꯝꯕ ꯂꯥꯏꯔꯤꯛꯁꯦ ꯁꯤꯒ ꯁꯤꯁꯨ ꯑꯃꯨ ꯑꯣꯏꯅꯤꯡꯗꯕꯤ ꯀꯥꯏꯅꯒ ꯑꯗꯨꯝ ꯈꯟꯁꯤ ꯂꯩꯅ ꯇꯧ ꯍꯧꯣꯏꯁ
ꯎꯝ
ꯑꯔꯕ
ꯁꯥ ꯇꯥꯅꯣꯝꯁꯦ ꯂꯥꯏꯔꯝꯃꯗꯤ ꯐꯗꯧꯕ ꯥꯏꯕ ꯊꯕꯛꯄꯨꯗꯤ ꯂꯩꯇꯦꯗꯅ
ꯗꯣꯛꯇꯔ ꯏꯟꯖꯤꯅꯤꯌꯥꯔꯁꯨ ꯇꯝꯍꯧꯗꯕꯅꯤꯅ
ꯃꯥꯥꯏ ꯗꯣꯛꯇꯔ ꯏꯟꯖꯤꯅꯤꯌꯥꯔ ꯈꯇꯪ ꯄꯩꯁꯥ ꯄꯥꯏꯕ꯭ꯔꯥ ꯍꯥꯏꯁꯤꯕꯣ
ꯄꯁꯥꯄꯥꯏ ꯍꯕꯤ ꯋꯥ ꯅꯠꯇꯕꯕꯥ ꯁꯨꯝ ꯄ꯭ꯔꯣꯐꯦꯁꯟꯅꯜ ꯑꯣꯏꯍꯧꯗꯕꯁꯦꯕ ꯁꯤ ꯋꯥꯗꯕꯦ
ꯐꯁꯗꯤ ꯑꯁ ꯍꯤꯔꯝ ꯈꯨꯗꯤꯡꯃꯛꯁꯤꯗꯤ ꯚꯥꯏ ꯗꯣꯛꯇꯔ ꯇꯝꯁꯤꯜꯂꯣꯏꯒ ꯗꯣꯛꯇꯔ ꯂ ꯐꯪꯗꯕ ꯇꯥꯔ ꯂꯩꯕꯁꯨ ꯌꯥ ꯍꯥꯏꯁꯤꯗꯤ
ꯑꯗ ꯗꯣꯛꯇꯔ ꯑ ꯗꯣꯛꯇꯔ ꯌꯥꯝ ꯅꯨꯡꯉꯥꯏꯕꯤꯗꯦ ꯃꯄꯥꯟꯂꯣꯝꯗ ꯗꯣꯛꯇꯔ ꯇꯧꯔꯝꯕ ꯀꯥꯡꯕꯨꯁꯤꯅ ꯌꯥꯝ ꯀꯟꯅ ꯑꯃꯨꯛ ꯅꯨꯡꯉꯥꯏꯇ꯭ꯔꯤꯁꯤꯅꯦ ꯍꯣꯏ ꯊꯧꯕꯗꯤ ꯅꯠꯇꯦ ꯑꯗꯨ ꯑꯣꯏꯇꯥꯔꯁꯨ ꯃꯥꯏꯀꯝ ꯀꯟꯅꯩ ꯂꯥꯏꯁꯦ
ꯑꯥꯁꯤ ꯀꯗꯥꯏ ꯑꯥꯁꯤ ꯀꯗꯥꯏ ꯇꯧꯔꯦꯅ ꯃꯣꯏꯁꯦ ꯃꯣꯏꯁꯤ ꯄ꯭ꯔꯦꯛꯇꯤꯁ ꯇꯧꯒꯦ ꯍꯥꯏꯔꯗꯤ ꯑꯃꯨꯛ ꯈꯔ ꯇꯥꯔꯅꯤ ꯍꯥꯏꯕ
ꯀ ꯀꯁꯇꯕ ꯌꯥꯒ
ꯏꯟꯗꯤꯌꯥ ꯄꯩꯁꯥ ꯊꯥꯗ ꯌꯥ ꯏꯟꯗꯤꯌꯥ ꯄꯩꯁꯥ ꯊꯥ ꯄꯩꯈꯥ ꯊꯥ ꯑꯗꯨꯒꯤ ꯄꯩꯈꯥꯗꯗꯤ ꯌꯥꯝ ꯂꯨꯕꯁꯨ ꯂꯨꯏ ꯍꯥꯏ
ꯑꯥ ꯑꯗꯨꯗꯤꯣꯏꯦ ꯇꯔ ꯇꯞꯄꯁꯨ ꯄ꯭ꯔꯦꯛꯇꯤꯁ ꯇꯧꯕ ꯐꯪꯗꯗꯤ ꯑꯗꯨꯝ ꯇꯣꯛꯑꯦꯅꯦꯍ
ꯑꯗꯨ ꯄꯩꯈꯥꯗꯣ ꯄꯥꯁ ꯇꯧꯉꯝꯗꯗꯤ ꯚꯥꯏ ꯇꯨꯔꯔꯦꯃ ꯃꯣꯏ ꯊꯕꯛꯇꯦ ꯑꯗꯨ ꯄꯩꯈꯥ ꯄꯥꯁ ꯇꯧꯗ ꯌꯥꯗꯦꯕ
ꯋꯥꯅꯤ
ꯑꯝ ꯑ ꯈꯪꯗꯦꯗ ꯑꯩꯈꯣꯏꯅ ꯇꯧ ꯑꯩꯈꯣꯏ ꯇꯧꯔꯤꯁꯤ ꯌꯥꯝ ꯐꯅꯤꯅ ꯑꯃꯔꯣꯝꯗ ꯍꯥꯏꯦ ꯑꯣꯖꯥ ꯍꯥꯏꯖꯔꯝꯃꯤ ꯍꯥꯏꯅꯦ
ꯎꯝ ꯁꯗ ꯑꯣꯏꯔꯗ ꯑꯗꯨ ꯌꯥꯏ ꯌꯥ ꯑꯩꯕꯨꯗꯤ ꯌꯥꯗ ꯁ꯭ꯀꯣꯂꯔꯁꯤꯞꯅꯦꯌꯥꯝ ꯐꯦꯜꯂꯣꯁꯤꯞ ꯃꯌꯥꯝ ꯊꯖꯪ ꯈꯥꯟ ꯃꯅꯨꯡ ꯂꯩꯇꯅꯤꯅ ꯐꯤꯂꯣꯁꯨ ꯀꯩꯀꯥꯗꯤ ꯂꯧꯕ ꯂꯩꯇꯦ
ꯇꯥꯗꯤ ꯅꯪꯗꯤ ꯂꯨꯍꯣꯡꯕꯒꯤ ꯐꯣꯇꯣ ꯀꯥꯞꯆꯠꯂꯁꯨ ꯌꯥꯏ ꯀꯕ
ꯀꯄ ꯑꯗꯨꯗꯤ ꯂ ꯑꯣꯏꯣꯏꯔꯤ ꯍ ꯑꯩ ꯂꯣꯏꯔꯦ ꯑꯗꯨꯃꯥꯏꯅ ꯇꯧꯔꯗꯤꯦ ꯑꯩ ꯂꯣꯏꯔꯕꯅꯦ
ꯂꯣꯏ ꯄꯩꯁꯥ ꯃꯌꯥꯝ ꯇꯥꯟꯒꯖꯥꯠꯅꯤꯡꯉꯣ ꯄꯩꯁꯥꯗꯤ ꯃꯣꯏꯅ ꯍꯦ ꯇꯥꯜꯂꯤ ꯏꯕꯨꯡ
ꯇꯥꯃꯅꯤ ꯇꯥꯃꯅꯦ ꯁꯤꯖꯟ ꯑꯃꯨꯛꯇ ꯋꯦꯗꯤꯡ ꯁꯤꯖꯟ ꯂꯥꯛꯄꯗꯣ ꯄꯩꯁꯥ ꯄꯩꯁꯥ
ꯑꯗꯤ ꯋꯥꯏꯁ ꯍꯧꯖꯤꯛꯇꯤ ꯑꯃꯨꯛ ꯐꯣꯇꯣ ꯀꯥꯞꯄꯁꯤꯗꯤ ꯄꯨꯔꯥ ꯄ꯭ꯔꯣꯐꯦꯁꯅꯦꯜꯂꯤ
ꯚ ꯈꯔ ꯇꯧꯗ ꯌꯥꯔꯣꯏ ꯏꯁꯀꯤꯜꯁꯨ ꯊꯥꯗꯕ ꯌꯥꯔꯣꯏ ꯏꯟꯁꯃꯦꯟ ꯄꯦ ꯁꯥꯥ ꯑꯗꯨ ꯑꯗꯒꯤ ꯍꯩꯅ ꯍꯣꯠꯅꯗ ꯌꯥꯔꯣꯏ ꯃꯤ ꯃꯈꯥꯗꯁꯨ ꯇꯧꯗ ꯌꯥꯔ ꯇꯧ
ꯑꯗꯗꯤ ꯀꯦꯃꯦꯔꯥꯒ ꯂꯩꯕꯗ ꯄꯩꯁꯥ ꯈꯔ ꯌꯥꯝ ꯆꯪꯉꯝꯅꯤ ꯀꯥꯏꯅꯃꯥꯏꯅ ꯇꯧꯔꯤꯁꯤꯗꯤ ꯁꯤ ꯌꯥꯝ ꯊꯗꯗꯅꯦ ꯁ ꯊꯥꯗꯗꯤꯗ ꯀꯅꯤ ꯇꯗꯤ ꯁꯦꯟ ꯊꯥ ꯇꯗꯗꯤ ꯀꯨꯛ ꯀꯥꯟꯅ ꯊꯥ ꯅ ꯀꯦꯃꯦꯔ ꯇꯇ ꯂꯥꯎꯑꯣꯏ ꯀꯥꯞꯇ ꯀꯥꯞꯂ ꯑꯗꯨ ꯇꯨꯏꯟꯅ
ꯑꯕ ꯇꯝꯃꯛꯄꯒꯤ ꯈꯔ ꯌꯥꯅ ꯍꯟꯅ ꯁꯤꯖꯤꯟꯅꯕ ꯋꯥꯅꯤ ꯀꯥꯏꯏꯗꯒꯤ
ꯑꯩꯈꯣꯏ ꯑꯩ ꯁꯨꯝ ꯍꯪꯕꯗ ꯑꯩꯈꯣꯏꯔꯝꯗꯒ ꯂꯥꯛꯏꯁꯤꯡꯗꯣ ꯀꯩꯁꯨ ꯀꯩꯅꯣ ꯅꯠꯇꯦꯕ ꯑꯗꯨ ꯑꯣꯏꯇꯥꯔꯁꯨ ꯃꯣꯏꯅ ꯀꯥꯞꯄ ꯀꯦꯃꯦꯔꯥꯗꯨꯗꯤ ꯌꯥꯝ ꯇꯥꯡꯉꯝꯅꯦꯕ ꯑꯩ ꯈꯥꯟꯗ
ꯑ ꯑꯅꯦꯅꯤ ꯃꯤꯅꯤ ꯊꯥꯖꯗꯅꯦ ꯇꯥꯡꯉꯦꯕ ꯑꯗꯨ ꯄꯩꯁꯥ ꯊꯥꯗꯛꯃꯗꯤ ꯄꯩꯁꯥ ꯇꯥꯡꯕꯁꯨ ꯍꯦꯜꯂꯦꯗꯅ ꯊ ꯍꯥꯏꯗꯤ ꯄꯩꯁꯥꯗꯤ ꯊ ꯈꯗꯗꯦ ꯑꯗꯨꯔ ꯑ
ꯍꯧꯖꯤꯛꯇꯤ ꯐꯣꯇꯣꯁꯣꯠ ꯌꯥꯝ ꯇꯧꯋꯤꯅ
ꯑꯝ
ꯑꯗꯒꯤ ꯀꯦꯃꯦꯔꯥꯁꯨ ꯃꯁꯛ ꯈꯔ ꯐꯖꯍꯟꯗ꯭ꯔꯗꯤ ꯀꯩꯅꯣ ꯏꯁꯀꯤ꯭ꯟꯒ ꯍꯥꯞꯆꯤꯟꯟꯅꯅ ꯈꯣꯠꯆꯤꯟꯅꯅ ꯇꯧꯗ꯭ꯔꯗꯤ
ꯎꯝ ꯃꯨꯉꯗꯦꯕ ꯏꯁꯀꯤꯒ ꯃꯔꯥꯡ ꯃꯔꯥꯡ ꯂꯥꯡꯕꯤ ꯀꯥꯞꯆꯕꯤ
ꯀꯩꯗ ꯁꯤꯖꯤꯟꯅꯩꯅꯣꯗꯤ ꯈꯪꯗꯕꯤ ꯂꯥꯡ
ꯎ ꯎ ꯎꯝ ꯎꯝ ꯎꯝ ꯁꯥꯔꯦ
ꯒ꯭ꯌꯥꯟ ꯇꯥꯗꯣꯏꯗ ꯚꯥꯏ ꯑꯩꯈꯣꯏꯗꯤ ꯄꯩꯁꯥꯁꯨ ꯄꯥꯏꯗꯦ
ꯊꯃꯤ ꯊꯥꯝꯕꯗꯕ
ꯅꯪ ꯀꯦꯃꯦꯔꯥ ꯑꯃꯗꯤ ꯂꯩꯗꯥꯅꯦꯗ
ꯑꯩ ꯑꯩ ꯀꯨꯟꯊ꯭ꯔꯥ ꯃꯥꯄꯟꯗ
ꯍꯥꯥ
ꯊꯄ
ꯄꯟꯊ꯭ꯔꯥ ꯃꯥꯄꯟ
ꯎꯝ
ꯇꯥꯡꯤ ꯍꯥꯏꯦꯕ ꯀꯃꯦ ꯇꯥꯡꯅꯤ ꯈꯔ ꯍꯣꯡꯕ ꯂꯩꯇꯕ꯭ꯔꯕ
ꯍꯍꯣꯡꯕꯕꯨꯗꯤ ꯂꯩꯗ ꯑꯗꯨ ꯑꯣꯏꯇꯥꯔ ꯑꯩ ꯎ ꯁꯦꯀꯦꯟ ꯌꯨꯁꯅꯦ ꯂꯣꯏꯗꯣ ꯑꯗꯨ ꯑꯗꯨꯦ ꯑꯗꯨꯕꯨꯀ ꯀꯦꯃꯦꯔꯥꯗꯨ ꯀꯦꯃꯦꯔꯥ ꯇꯥꯡꯉꯤꯅꯦꯀꯣ ꯑꯗꯨ ꯑ ꯃꯛꯇꯛꯇꯧꯔꯀꯦꯁꯦ
ꯇꯔꯣ ꯇꯔꯣ ꯍꯥꯏ ꯋꯥ
ꯎꯝ
ꯀꯃ ꯊꯝ